ꯀꯔꯤꯅꯣꯗ ꯑꯩ ꯇꯨꯝꯒꯦ ꯇꯧꯔ ꯅꯪꯁꯨ ꯕꯤꯔꯅꯤꯍꯦ
ꯋꯥꯔꯤꯗꯣ ꯂꯣꯏꯗ꯭ꯔꯤ
ꯋꯥꯔꯤꯗꯣ ꯍꯧꯖꯤꯛꯀꯤ ꯅꯨꯄꯤꯗꯣ ꯅꯨꯄꯤꯗꯣ
ꯆꯥꯍꯤ ꯖꯅꯤ
ꯅꯨꯄꯤꯗ ꯑꯩ ꯐꯖꯅ ꯂꯩꯔꯛꯑꯒꯦ ꯅꯨꯄꯤꯗꯨꯗꯤ ꯃꯥꯅꯅꯦ ꯃꯥꯅ ꯅꯨꯡꯁꯤꯕꯤꯔꯦ ꯍꯥꯏꯗꯅ ꯈꯜꯂꯒ ꯂꯣꯏꯅꯔꯤꯅꯤꯗꯅ ꯑꯗꯨꯒ ꯅꯨꯄꯥꯅꯗꯤ ꯃꯥꯕꯨ ꯅꯨꯡꯁꯤꯕꯤꯗ꯭ꯔꯦ ꯍꯥꯏꯕ ꯑꯗꯨꯅ ꯀꯔꯤꯒꯨꯝꯕꯗ ꯅꯪꯅ ꯅꯨꯄꯤꯗꯨ ꯅꯪꯒꯤ ꯅꯨꯄꯤ ꯂꯩꯔꯒꯁꯨ ꯂꯩꯇ꯭ꯔꯒꯁꯨꯀꯣ ꯇꯁꯦꯡꯅ ꯅꯨꯡꯁꯤꯕꯤꯕ ꯈꯪꯅ ꯆꯠꯂꯣ ꯍꯥꯏꯕꯀꯣ
ꯑꯣ ꯅꯪꯒꯤ ꯋꯥꯁꯦ ꯇꯥꯛ ꯁꯜꯂꯅꯦ
ꯅꯠꯇ꯭ꯔ
ꯇꯥꯛ ꯄꯅꯤꯕ ꯅꯪꯒꯤ ꯋꯥꯔꯤꯁꯦ
ꯇꯥꯛꯏꯅꯤ ꯀꯩꯅꯣ
ꯋꯥꯔꯤ ꯍꯥꯏꯗ꯭ꯔꯁꯨ ꯑꯗꯨꯝ ꯇꯥꯛꯑꯣꯗꯅ
ꯋꯥꯔꯤꯒꯥ ꯇꯛꯁꯜꯂꯤ ꯅꯣꯡꯃꯁꯦ
ꯎꯝ
ꯍꯅꯨꯕꯤ ꯑꯃꯁꯦ ꯃꯁꯛ ꯌꯥꯝ ꯐꯖꯅꯤꯡꯕ ꯃꯥꯜꯂꯦꯅ ꯃꯥ ꯃꯥꯁꯦ ꯑꯗꯣ ꯃꯥ ꯃꯄꯥꯟ ꯀꯩꯀꯥꯁꯨ ꯊꯣꯛꯇꯕꯅꯦꯕ
ꯎꯝ
ꯑꯗꯨꯗ ꯃꯥ ꯅꯣꯡꯃ ꯊꯣꯛꯀꯦ ꯍꯥꯏꯅ
ꯅꯪꯁꯨ ꯇꯨꯝꯅꯤ ꯑꯕꯣ
ꯍꯣꯏ ꯊꯣꯛꯀꯦ ꯇꯧꯔꯝꯕ ꯇꯝꯗꯀꯣ ꯃꯥꯒꯤ
ꯑ ꯑꯩ ꯍꯥꯏꯒꯦ
ꯃꯥ ꯀꯩꯅꯣ ꯑꯁ ꯋꯥꯔꯤ ꯂꯤꯔꯤꯅꯦ
ꯅꯪꯁꯨ ꯇꯨꯝꯅꯤꯡꯉꯦ ꯑꯩꯁꯨ ꯇꯨꯝꯅꯤꯡꯉꯦ
ꯂꯤꯔꯛꯑꯣ
ꯑꯩ ꯀꯃꯥꯏꯅ ꯍꯥꯏꯗꯣꯏꯅꯣ ꯃꯥꯁꯦ ꯍꯥꯏꯗꯤ ꯍꯅꯨꯄꯤ ꯑꯣꯏꯔꯕꯅꯤꯅ
ꯃꯥꯒꯤ ꯎꯝ ꯁꯒꯨꯟ ꯑꯦ ꯍꯥꯏꯒꯤꯗ꯭ꯔꯥ
ꯀꯃꯥꯏ ꯍꯥꯏꯗꯣꯏꯅꯣ ꯈꯪꯒꯦ ꯈꯤꯇꯪ ꯈꯪꯕ꯭ꯔꯥ
ꯈꯪꯉꯦ
ꯀꯃꯥꯏꯅ ꯍꯥꯏꯗꯣꯏꯕ
ꯃꯤꯒꯤꯗꯤ ꯈꯪꯗꯦ ꯑꯗꯨꯕꯨ ꯁꯥ ꯁꯟꯗꯤ
ꯁꯒꯨꯝ ꯍꯥꯏꯕꯅꯦ
ꯁꯒꯨꯟ
ꯎꯝ
ꯑꯗꯣ ꯁꯒꯨꯟ ꯃꯥꯒꯤ ꯁꯒꯨꯟꯗꯣ
ꯎꯝ
ꯆꯤꯡꯕ ꯃꯥꯜꯂꯦꯕ ꯍꯥꯏꯗꯤ ꯍꯅꯨꯕꯤ ꯑꯣꯏꯔꯗꯤ
ꯎꯝ ꯎꯝ ꯈꯪꯉꯦ ꯈꯪꯉꯦ
ꯄ꯭ꯂꯦꯟꯗ ꯂꯩꯗꯦꯗꯅ ꯑꯗꯨꯒꯤ ꯆꯤꯡꯕ ꯃꯥꯜꯂꯦ꯫
ꯎꯝ
ꯐꯖ ꯍꯥꯏꯗꯤ ꯃꯥꯒꯤ ꯁꯒꯨꯜꯗꯣ ꯐꯖꯅ ꯂꯩꯕꯒꯤ ꯑꯗꯨꯗ ꯆꯤꯡ ꯆꯤꯟ ꯆꯤꯡꯉꯒ ꯃꯥꯒꯤ ꯃꯁꯝꯗꯀꯣ
ꯎꯝ
ꯎꯝ ꯄꯟꯁꯜꯂꯦ ꯍꯥꯏꯌꯦ ꯗꯨꯗ ꯃꯥ ꯃꯥꯁꯦ ꯑꯥ ꯃꯤꯡꯁꯦꯜ ꯌꯦꯡꯗ ꯌꯦꯡꯗꯕ ꯃꯥꯜꯂꯦꯕ ꯃꯄꯥꯟ ꯊꯣꯛꯇ꯭ꯔꯤꯉꯩꯗ
ꯎꯝ
ꯑꯗꯨ ꯃꯄꯥꯟ ꯊꯣꯛꯄ ꯃꯇꯝꯗ ꯑꯥ ꯅꯨꯄꯥ ꯃꯔꯤ ꯃꯉꯥ ꯑꯗꯨꯒꯨꯝꯕ ꯂꯩꯔꯝꯃꯦ ꯍꯥꯏꯌꯦ
ꯎꯝ
ꯑꯗꯨꯒ ꯃꯉꯣꯟꯗ ꯌꯦꯡꯉꯒ ꯅꯣꯛ ꯅꯣꯛꯅꯕꯒ ꯂꯩꯌꯦ ꯍꯥꯏꯌꯦ ꯃꯣꯏꯅ ꯑꯗꯒꯤ ꯃꯥꯁꯦ ꯑꯁ ꯑꯩꯅ ꯁꯛ ꯐꯖꯕꯒꯤ ꯀꯩ ꯀꯩꯅꯣ ꯇꯧꯔꯒ ꯃꯣꯏꯅ ꯅꯣꯛꯏꯁꯦ ꯀꯩꯒꯤꯅꯣꯅ ꯌꯨꯝꯗ ꯍꯜꯂꯒ ꯍꯜꯂꯛꯑꯒ ꯃꯤꯡꯁꯦꯜ ꯌꯦꯡꯉꯦ ꯍꯥꯏꯌꯦ ꯑꯗꯨ ꯃꯇꯝꯗ ꯃꯥ ꯃꯥꯒꯤꯗꯣ ꯃꯀꯣꯛꯇ ꯌꯥꯎꯔꯝꯅꯦ
ꯀꯔꯤꯅꯣ ꯈꯪꯗꯦ
ꯇꯥꯕꯔꯥ
ꯇꯥꯗꯦ
ꯃꯥꯡꯒꯤ ꯍꯥꯏꯗꯣ ꯒ꯭ꯌꯥꯟ ꯇꯥꯎ ꯒꯌꯦꯟ ꯇꯕ꯭ꯔꯥ
ꯈꯪꯉꯦ
ꯑꯗꯨꯗꯤ ꯑꯗꯨꯗꯤ ꯀꯩꯒꯤ ꯒ꯭ꯌꯥꯟ ꯇꯥꯗꯦ ꯍꯥꯏꯔꯤꯕ
ꯃꯥꯒꯤ ꯃꯁꯥ ꯑꯗꯨ ꯎꯝ ꯃꯥꯒꯤ ꯁꯒꯨꯟꯅ ꯃꯀꯣꯛꯇ ꯌꯧꯔꯝꯃꯦ ꯍꯥꯏꯕ
ꯃꯥꯒꯤ ꯀꯩꯅꯣꯗꯣ
ꯎꯝ
ꯑꯗꯨꯃꯥꯏ ꯍꯥꯏ ꯍꯥꯏꯕ ꯌꯥꯗꯦꯗꯅ ꯗꯥꯏꯔꯦꯛ
ꯑꯗꯨꯒꯤꯅꯤꯗꯥ
ꯅꯪ ꯅꯪꯂꯤꯔꯣꯅꯦ
ꯑꯩ ꯑꯩꯒꯤ ꯋꯥꯔꯤꯁꯤꯗꯤ ꯏꯅꯥꯥꯡ ꯇꯥꯕ ꯉꯝꯒꯗ꯭ꯔꯦ
ꯋꯥꯔꯤ ꯂꯩꯕ ꯌꯥꯝ ꯍꯩꯌꯦꯗꯅ
ꯎꯝ ꯑꯩ ꯂꯤꯔꯛꯑꯒꯦ ꯅꯣꯡꯃꯁꯤꯀꯣ ꯅꯨꯄꯥ ꯑꯃꯌꯦ ꯅꯨꯄꯥꯗꯣ ꯃꯁꯥ ꯌꯥꯝ ꯁꯣꯜꯂꯦ ꯍꯥꯏꯌꯦ ꯍꯥꯅꯨꯕꯅꯤꯕ ꯃꯁꯥ ꯌꯥꯝ ꯁꯣꯂꯦ ꯃꯥꯁꯦ ꯅꯨꯄꯤꯗꯤ ꯊꯤꯅꯤꯡꯕ ꯅꯨꯄꯤꯗꯤ ꯊꯤꯅꯤꯡꯉꯤꯕ ꯅꯨꯄꯤꯗꯤ ꯐꯪꯗꯕ ꯑꯗꯨꯒ꯫ ꯑꯅꯧꯕꯅ ꯅꯈꯣꯏ ꯆꯠ ꯆꯠꯂꯒ ꯅꯨꯄꯤ ꯊꯤꯕ ꯆꯠꯂꯦ ꯍꯥꯏꯌꯦ ꯑꯗꯨꯅ ꯑꯗꯨꯅꯦ ꯍꯅꯨꯕꯤ ꯑꯃ ꯊꯦꯡꯅꯔꯦ ꯍꯥꯏ꯫ ꯑꯅꯨꯕꯤ ꯑꯃ ꯊꯦꯡꯅꯕꯗꯣ ꯍꯅꯨꯕꯤꯗꯨꯒ ꯃꯣꯏꯅꯤꯗꯨ ꯎꯝ ꯆꯦꯜꯂꯦ ꯍꯥꯏꯌꯦ ꯆꯦꯜꯂꯀꯥꯟꯒ ꯑꯅꯨꯕꯤ ꯗꯨꯒ ꯍꯅꯨꯕ ꯗꯨꯒ ꯃꯣꯏꯅꯤꯁꯦ ꯌꯥꯝ ꯁꯣꯜꯂꯦꯕ ꯑꯩꯅꯕ ꯀꯥꯏꯗ ꯆꯠꯇꯣꯏꯅꯣ ꯍꯥꯏꯔ ꯌꯨꯝꯗ ꯆꯠꯇꯣꯏꯅꯦ ꯍꯥꯏ ꯌꯨꯝꯗꯣ ꯀꯥꯏꯗꯅꯣ ꯍꯥꯢꯔ ꯂꯣꯛꯅꯤ ꯍꯥ ꯏꯌꯦ ꯆꯠꯇꯣꯢꯅꯦ
ꯀꯥꯏꯗ ꯍꯥꯏꯕ
ꯂꯣꯠ ꯅꯍꯟꯒꯤ ꯃꯌꯨꯝꯗꯣ
ꯇꯥꯗꯦꯅꯦ
ꯂꯣꯈꯟꯗ꯭ꯔ ꯇꯨꯔꯦꯟ ꯇꯨꯔꯦꯟ ꯂꯥꯜꯂꯒ ꯆꯠꯇꯣꯏꯅꯤ ꯍꯥꯏꯅꯤ ꯇꯨꯔꯦꯟ ꯂꯜꯂꯒ ꯆꯠꯇꯣꯏꯅꯦ ꯍꯥꯏꯌꯦ ꯃꯌꯨꯝꯗꯣ
ꯍꯣꯏ ꯂꯣꯏꯔꯕꯣ ꯑꯁꯤꯅ
ꯃꯣꯏ ꯇꯨꯔꯦꯟꯗꯣ ꯃꯣꯏ ꯑꯅꯤ ꯌꯥꯝ ꯁꯣꯟꯂ ꯆꯠꯂꯒ ꯇꯨꯔꯦꯜꯗꯣ ꯃꯌꯨꯝꯗꯣ ꯀꯃꯥꯏꯅ ꯂꯥꯛꯍꯟꯗꯣꯏꯅꯣ ꯍꯥꯏꯕ ꯇꯨꯔꯦꯟꯗꯨꯗꯤ ꯏꯁꯤꯡ ꯌꯥꯝ ꯂꯩꯗꯅ
ꯍꯣꯏ꯫
ꯃꯌꯨꯝ ꯃꯌꯨꯝꯗꯨꯗꯤ ꯇꯨꯔꯦꯜ ꯂꯥꯜꯂꯒ ꯆꯠꯇꯣꯏꯅꯦ ꯍꯥꯏꯌꯦ ꯀꯃꯥꯏꯅ ꯆꯠꯇꯣꯏꯅꯣꯕ ꯑꯗꯨ
ꯅꯨꯄꯥ ꯅꯨꯄꯥ ꯊꯣꯛꯇꯕꯒꯤ ꯃꯥ
ꯎ
ꯍꯤꯃꯥꯟ ꯗꯦꯕ ꯃꯥꯁꯦ
ꯍꯥ
ꯑꯩ ꯃꯥꯟꯗꯦꯕ
ꯑꯩꯕꯨ ꯃꯥꯟꯗ꯭ꯔꯦ ꯍꯥꯏ ꯑꯩꯕꯨ ꯃꯥꯜꯂꯔꯗꯤ ꯃꯇꯨꯗꯣ ꯄꯨꯔꯒ ꯇꯨꯝ ꯆꯠꯂꯅꯤ꯫
ꯎꯝ ꯎꯝ
ꯇꯨꯔꯦꯟꯕꯨ ꯀꯌꯥꯝ ꯂꯨꯕ ꯀꯥꯟꯕꯁꯦ ꯅꯪ ꯍꯩꯕ꯭ꯔꯣ ꯇꯨꯔꯦꯟ ꯆꯠꯄ
ꯍꯩꯇ꯭ꯔꯗꯤ ꯀꯩꯅꯣ꯫
ꯍꯩꯔꯝꯃꯣꯏꯗ꯫
ꯑꯩꯁꯨ ꯃꯤꯅꯤ ꯀꯩꯅꯣ ꯇꯨꯔꯦꯟꯁꯤ ꯂꯣꯏꯅ ꯆꯠꯅꯔꯤꯁꯤꯅꯦ
ꯃꯤꯅꯤ ꯑꯗꯨ ꯍꯩꯗꯤ ꯍꯩꯔꯝꯃꯣꯏꯕ
ꯏꯇꯣꯝꯗ ꯏꯁꯤꯡ ꯌꯥꯝꯃꯗꯤ ꯏꯇꯣꯝꯗ ꯀꯃꯥꯏꯅ ꯆꯠꯇꯣꯏꯅꯤ
ꯑꯩ ꯂꯥꯛꯇꯣꯏꯁꯤꯗꯤ
ꯆꯩꯁꯨ ꯄꯥꯏꯔꯒ ꯂꯥꯛꯀꯦ ꯍꯥꯏꯕ꯭ꯔꯣ
ꯑꯩ ꯀꯩꯅꯣ꯫ ꯑꯁ ꯑꯗꯨꯒꯨꯝꯕꯁꯨ ꯍꯥꯏꯕ ꯌꯥꯗꯦ
ꯀꯔꯤꯒꯤ ꯍꯥꯏꯌꯨ
ꯍꯥꯏꯔꯣꯏ꯫
ꯍꯥꯏꯌꯣ꯫
ꯋꯥꯔꯤ ꯂꯤꯌꯨꯅꯦ ꯅꯪ ꯋꯥꯔꯤ ꯂꯤꯔꯒ ꯅꯊꯟꯇꯟ ꯅꯣꯛꯑꯒ ꯂꯩꯌꯦ
ꯑꯗꯨꯗꯤ ꯅꯪ ꯂꯤꯔꯛꯑꯣ
ꯂꯤꯔꯥꯛꯑꫭ ꯅꯪ ꯂꯤꯕꯅ ꯍꯦꯟꯅꯥ ꯅꯨꯡꯉꯥꯏ
ꯑꯁ ꯇꯨꯝꯃꯤ ꯂꯣꯏꯅ ꯀꯥꯎꯈ꯭ꯔꯦ ꯇꯨꯝꯅꯤꯡꯕꯒꯤ꯫
ꯅꯪꯒꯤ ꯈꯣꯟꯖꯦꯜ ꯇꯥꯕꯗ ꯋꯥꯔꯤ ꯇꯥꯕꯁꯨ ꯅꯨꯡꯉꯥꯏꯑꯦꯕ
ꯀꯩ ꯍꯥꯏꯕ
ꯅꯪꯒꯤ ꯅꯪꯒꯤ ꯈꯣꯟꯖꯦꯜꯁꯦ ꯋꯥꯔꯤ ꯂꯩꯌꯦ ꯍꯥꯏꯕ꯫
ꯑꯗꯨꯗꯤ ꯑꯩ ꯍꯌꯦꯡꯁꯦ ꯋꯥꯔꯤ ꯌꯥꯝ ꯄꯥꯝꯃꯦ ꯌꯥꯝ ꯄꯥꯔꯒ
ꯍꯣꯏ ꯍꫭꯠ ꯍꯣꯏ ꯍꯣꯏ ꯍꯣꯏ
ꯎꯝ ꯉꯁꯤꯗꯤ ꯋꯥꯔꯤꯁꯦ ꯑꯃꯇꯥ ꯅꯤꯡꯁꯤꯡꯕ ꯊꫭꯛꯇꯔꯦꯕ
ꯉꯁꯤꯗꯤ ꯇꯨꯝꯅꯤꯡꯉꯕꯅꯤꯅ
ꯎꯝ
ꯇꯥꯁ ꯑꯩꯐꯥꯎ ꯇꯨꯝꯅꯤꯡꯉꯦ ꯅꯪ ꯇꯨꯝꯅꯤꯡꯉꯦ ꯍꯥꯏꯔꯄꯗꯨꯗꯥ
ꯑꯗꯨꯅꯤꯅꯦ ꯀꯣꯛꯁꯦ ꯃꯥꯟꯅꯔꯅꯤꯅꯀꯣ ꯆꯨꯔꯕꯅꯤꯅ
ꯅꯪꯅꯅꯤ꯫ ꯅꯪꯅꯅꯤ ꯑꯩꯅ ꯅꯠꯇꯦ
ꯅꯪꯅ ꯆꯥꯕ ꯍꯤꯗꯥꯛꯇꯣ
ꯅꯪꯅꯅꯦ꯫
ꯃꯃꯤꯡ ꯊꯥꯔꯛꯑꯣꯕ
ꯍꯥ
ꯅꯪꯅ ꯆꯥꯕ ꯍꯤꯗꯥꯛꯇꯣ ꯃꯃꯤꯡ ꯊꯥꯔꯛꯑꯣ ꯊꯥꯔꯛꯑꯣ ꯍꯌꯦꯡ ꯑꯩ ꯕꯖ꯭ꯔꯥ ꯆꯠꯄꯗ ꯂꯩꯅꯕ
ꯅꯪ ꯅꯪ ꯆꯥꯕ ꯍꯤꯗꯥꯛꯇꯨꯒ ꯆꯞ ꯃꯥꯟꯅꯩ꯫
ꯆꯞ ꯃꯥꯟꯅꯕ ꯍꯤꯗꯥꯛꯗꯨꯅꯦ ꯃꯃꯤꯡ ꯍꯥꯏꯔꯛꯑꯣ ꯍꯥꯏꯕ ꯑꯩꯉꯣꯟꯗ ꯂꯩꯕꯗꯣ ꯂꯣꯏꯁꯤꯟ ꯈꯔꯦ ꯈꯪꯗꯔꯦ ꯃꯃꯤꯡꯗꫭ ꯀꯥꯎꯈ꯭ꯔꯦ
ꯌꯦꯉꯨꯗꯅꯥ ꯅꯪ ꯗꯥꯛ ꯍꯤꯗꯥꯛ ꯃꯃꯤꯡꯒ ꯀꯥꯎꯋꯦ ꯍꯥꯏꯅꯦ
ꯅꯪꯉꯣꯟꯗ ꯂꯩꯔꯗꯤ ꯊꯥꯔꯛꯑꯣ꯫
ꯑꯩꯉꫭꯟꯗꯥ ꯂꯩꯩꯇ꯭ꯔꯦ꯫
ꯅꯪꯁꯨ ꯇꯨꯝꯅꯤꯡꯕꯍꯧꯔꯕꯔꫭ
ꯎꯝ
ꯎꯝ
ꯍꯩꯞ ꯍꯩꯞꯄꯒ ꯇꯧꯕꯅꯦꯕꯀꯣ꯫
ꯎꯝ
ꯑꯁ ꯇꯨꯝ ꯇꯨꯝ ꯑꯁꯤꯀꯣ ꯇꯧꯔꯤꯁꯦ
ꯇꯨꯝꯃꯁꯦ ꯎꯄꯥꯏ ꯂꯩꯇ꯭ꯔꯦ